ꯇꯥꯕ꯭ꯔꯣ ꯑꯗꯨꯗꯤ ꯈꯪꯗꯦꯅꯦ ꯑꯉꯥꯡꯒꯤ ꯑꯩꯈꯣꯏꯒꯤ ꯏꯆꯦꯝꯁꯤꯅ ꯍꯥꯏꯔꯝꯕꯗꯨꯗꯤ ꯀꯩ ꯍꯥꯏ ꯇꯥꯔꯦ ꯅꯝꯕꯔ ꯑꯃꯅ ꯀꯌꯥꯅꯣ ꯃꯔꯤꯔꯛ ꯀꯩꯅꯣꯝ ꯇꯧꯔꯒ ꯑꯋꯥꯠꯄ ꯑꯃ ꯑꯗꯨꯗꯤ ꯑꯗꯨꯃꯥꯏꯅ ꯏꯆꯦꯝ ꯗꯗꯒꯤ ꯒꯤꯗꯣ ꯑꯗꯨꯝ ꯇꯧꯔꯣ ꯍꯥꯏꯗꯨꯅ
ꯈꯪꯗꯦꯅꯣ ꯍꯧꯖꯤꯛꯇꯤ ꯌꯥꯗꯦ ꯖꯦꯔꯣꯗ ꯆꯠꯈꯤ ꯑꯃꯨꯛ
ꯑ ꯑꯗꯨꯗꯣ ꯈꯪꯗꯦ ꯇꯨꯝꯃꯝꯈꯤꯒꯗ ꯇꯨꯝꯃꯝꯈꯤꯔꯣꯢꯗ꯭ꯔ ꯈꯪꯗꯦꯅꯦ
ꯆꯦ ꯉꯥꯟꯊꯣꯢꯔꯣ
ꯀ꯭ꯌꯥ ꯀ꯭ꯌꯥ ꯀ꯭ꯌꯥ
ꯑꯣ ꯃꯤꯑꯣꯢꯕꯔꯣ
ꯎꯝ ꯁꯤ ꯈꯪꯗꯦ ꯃꯥꯁꯦ ꯏꯂꯚꯦꯟ ꯐꯣꯔꯇꯤꯟꯗ ꯑꯗꯨꯃꯥꯏꯅ ꯂꯩꯌꯦ
ꯑꯗꯣ ꯍꯪꯉꯨꯅꯦ ꯅꯪꯅ ꯇꯦꯛꯁ ꯊꯥꯖꯤꯜꯂꯒ
ꯑꯦ ꯄ꯭ꯔꯣꯕꯂꯦꯝꯗꯨ ꯏꯁ ꯍꯥꯏꯗꯤ ꯑꯃꯨꯛꯀ ꯔꯤꯄꯤꯠꯇ ꯇꯧꯒꯦ ꯇꯧꯕꯗ ꯌꯥꯗꯦ ꯍꯥꯏꯗꯣꯢ ꯅꯠꯇ꯭ꯔꯥ
ꯆꯞ ꯃꯥꯟꯅꯕ ꯅꯝꯕꯔꯗꯅꯦ ꯁꯨꯃꯥꯏꯅ ꯍꯥꯏꯕꯁꯦ ꯑꯩꯅꯀꯣ ꯅꯪꯉꯣꯟꯗ ꯇꯧꯕ ꯀꯥꯟꯗ ꯑꯍꯥꯟꯕ ꯋꯥꯔꯤ ꯁꯅꯥ ꯂꯣꯏꯔꯀꯥꯟꯗ ꯑꯅꯤꯗ ꯍꯥꯟꯟꯅ ꯀꯣꯜ ꯇꯧꯕꯗ ꯃꯇꯝꯗꯣ ꯖꯦꯔꯣ ꯑꯣꯏꯅ ꯆꯠꯂꯦ ꯀꯣꯜ ꯇꯧꯕ ꯌꯥꯗꯕꯩ ꯇꯥꯏꯞ ꯇꯧꯋꯦ ꯑꯍꯥꯟꯕ ꯁꯤꯖꯤꯟꯅꯈꯤꯕ ꯅꯝꯕꯔꯁꯦ
ꯎꯝ ꯑꯩꯉꯣꯟꯗꯁꯨ ꯀꯣꯜ ꯂꯥꯛꯇꯦ ꯅꯠꯇ꯭ꯔꯥ
ꯎꯝ ꯑꯗꯨꯃꯥꯏꯅ ꯍꯥꯏꯌꯣ
ꯎꯝ ꯑꯣꯀꯦ
ꯑꯩ ꯉꯛꯂꯤ ꯅꯥꯔꯦ
ꯉꯁꯥꯏꯒꯤꯗꯣ ꯐꯗ꯭ꯔꯤꯕꯣ
ꯈꯔꯗꯤ ꯐꯔꯦ ꯑꯗꯨꯁꯨ ꯅꯥꯔꯤ
ꯎꯝ ꯑꯩ ꯃꯣꯠꯇꯗꯤ ꯁꯦ ꯑꯗꯨꯝ ꯍꯌꯦꯡ ꯑꯗꯨꯝ ꯇꯧꯔꯁꯨꯨ ꯌꯥꯏꯌꯦꯅ ꯈꯟꯕ ꯑꯗꯨꯗꯨꯒꯤ
ꯀꯩꯅꯣ ꯍꯌꯦ ꯇꯧꯕ ꯍꯥꯢꯗꯦ
ꯁꯤꯒꯤ ꯇꯥꯛ꯭ꯁ ꯁꯤꯕꯨꯅꯤꯗ ꯑꯥꯍ ꯥꯃꯩꯇꯩ ꯃꯌꯦꯛꯇ ꯑꯣꯏ ꯊꯖꯟꯒꯦ ꯍꯥꯥ
ꯇꯨꯝ ꯃꯁꯦ ꯍꯥꯏꯔꯣ
ꯍꯥꯏꯗꯤ ꯑꯗꯨꯃꯥꯏꯅ ꯇꯝꯃꯣ ꯉꯝꯗꯕ ꯈꯣꯠꯇꯕ ꯑꯗꯩ ꯍꯌꯦꯡ ꯉꯟꯅ ꯍꯧꯒꯠꯇꯣꯏꯅꯤꯗꯅ
ꯎꯝ ꯅꯪꯒꯤ ꯁꯦ ꯀꯝꯄ꯭ꯂꯤꯠ ꯅꯪꯒꯤ ꯀꯩꯅꯣꯁꯦ ꯀꯝꯄ꯭ꯂꯤꯠ ꯑꯣꯏꯔꯀꯥꯟꯗ ꯑꯩꯈꯣꯏꯒꯤ ꯆꯨꯝꯅꯒꯤ ꯋꯥꯆꯞꯇ ꯇꯧꯔꯒ ꯇꯨꯝꯃꯁꯦ
ꯎꯝ
ꯉꯁꯥꯏꯗꯣ ꯑꯩꯅ ꯌꯦꯡ ꯗ ꯃꯤꯅꯤꯠ ꯇꯔꯥ ꯁꯝꯊꯤꯡ ꯑꯗꯨꯃꯥꯏꯅ ꯍꯦꯟꯒꯨꯝ ꯑꯗꯨꯃꯥꯏꯅ ꯇꯧꯕꯅꯦꯕꯀꯣ
ꯎꯝ
ꯑꯗꯨ ꯇꯥꯝꯃꯣꯅ ꯉꯁꯥꯏ ꯉꯁꯥꯏ ꯁꯪꯒꯩ ꯁꯪꯒꯩ ꯅꯥꯎꯕꯒꯤ ꯅꯨꯄꯤ ꯎꯅꯕ ꯈꯣꯠꯄ ꯑꯗꯨ ꯅꯪ ꯅꯨꯄꯤ ꯎꯅꯕ ꯆꯠꯕ ꯑꯩꯉꯣꯟꯗ ꯂꯩꯕ꯭ꯔꯥ ꯋꯥꯔꯤ ꯂꯤꯗꯦ
ꯎꯝ ꯇꯝꯃꯣ ꯑꯩ ꯂꯤꯒꯤꯗꯕ ꯃꯥꯜꯂꯦ ꯑꯗꯣ ꯍꯥꯏꯗꯤ ꯑꯗꯨ ꯅꯨꯃꯤꯠꯇꯣ ꯇꯥꯝꯃꯣ ꯁꯥꯎꯋꯤꯅ
ꯁꯥꯎꯏ ꯈꯣꯏꯗꯤ ꯑꯩ ꯁꯥꯎꯕ
ꯑꯦ ꯑꯗꯨ ꯁꯥꯎꯗꯕ꯭ꯔꯥ
ꯀꯩꯗ ꯁꯥꯎ ꯍꯥꯏꯔꯣ ꯑꯩ
ꯑꯍ ꯑꯍ ꯍꯥꯏꯗꯤ ꯃꯤ ꯃꯌꯥꯝ ꯃꯥꯡꯗ ꯑꯩꯅ ꯏꯔꯨꯖꯗꯕꯤ ꯏꯔꯨꯖꯗꯕꯤ ꯍꯥꯏꯕꯗꯣ ꯑꯗꯨꯗꯒꯤ
ꯑꯣ ꯑꯗꯨ ꯅꯃꯤꯠ ꯇꯔꯥ
ꯑꯥ
ꯑꯣ ꯅꯥꯗꯨꯗꯣ ꯑꯅꯥꯟꯕ ꯅꯨꯃꯤꯠꯇꯣ ꯊꯦꯡꯅ ꯂꯥꯛꯄꯗꯩꯅ ꯅꯪ ꯊꯦꯡꯉꯤ ꯀꯩꯒꯤꯅꯣ ꯍꯪꯉꯤ ꯅꯪꯗꯨ ꯈꯨꯝꯗꯦ ꯑꯗꯨꯗꯁꯨ ꯍꯥꯏꯔꯛꯇꯦ ꯍꯣꯏ ꯊꯝꯃꯒꯦ
ꯇꯥꯝꯃꯣ ꯊꯝꯕꯤꯒꯅꯨ ꯍꯥꯏ ꯌꯥꯝ ꯊꯦꯡꯕꯗꯤ ꯅꯠꯇꯦꯗ ꯇꯥꯃꯣ
ꯀꯗꯥꯏꯗ ꯊꯦꯡꯅ ꯂꯥꯛꯏꯗꯣ ꯀꯩꯒꯤꯅꯣ ꯊꯦꯡꯅ ꯍꯜꯂꯛꯏꯗꯣ ꯀꯩꯒꯤꯅꯣ ꯅꯪ ꯂꯩꯍꯧꯔꯤꯗꯣ ꯀꯩꯒꯤꯅꯣ ꯈꯣꯠꯂꯤꯅꯣ ꯊꯦꯡꯉꯤꯗꯣꯅ ꯑꯩꯅ ꯍꯪꯉꯤ ꯑꯗꯣ ꯍꯪꯉꯤ ꯅꯪ ꯍꯪꯕꯗꯨꯗꯤ ꯈꯨꯝꯕ ꯌꯥꯏꯗꯅ ꯈꯨꯝꯗꯦꯅ ꯅꯪꯅ ꯂꯣꯟꯅ ꯅꯨꯄꯤ ꯎꯟꯅꯩꯔꯣ ꯑꯩꯅ ꯍꯪ ꯑꯩꯅ ꯍꯪꯖꯨ ꯍꯪꯕꯅꯤ ꯅꯪ ꯑꯩ ꯆꯠ ꯈꯔ ꯀꯥꯟꯗ ꯅꯨꯄꯤ ꯎꯅ ꯍꯧꯔꯤꯔꯥꯅ
ꯎꯝ ꯍꯨ ꯎꯅꯗꯤꯌꯦ ꯇꯃꯣ ꯑꯗꯨ ꯇꯥꯃꯣꯗꯣ ꯁꯥꯎꯔꯒ ꯍꯪꯒꯨꯝ ꯇꯧꯕꯅꯦ ꯑꯗꯨꯏ ꯑꯩꯗꯣ ꯋꯥꯔꯤ ꯂꯤꯐꯝ ꯈꯪꯈꯤꯗꯕꯅꯦ ꯇꯥꯃꯣꯗꯨ ꯅꯨꯃꯤꯠ
ꯑꯣ ꯍꯣꯏ ꯍꯣꯏ ꯅꯪ ꯋꯥꯔꯤꯗꯤ ꯂꯤꯈꯤꯌꯦ ꯅꯪ ꯋꯥꯔꯤ ꯂꯤꯒꯤꯌꯦ ꯑꯗꯨꯗ ꯌꯥꯎꯗꯦꯕ ꯅꯪꯖꯦ ꯂꯣꯠ ꯑꯗꯨ ꯅꯠꯇ꯭ꯔ
ꯃꯨ ꯄꯗꯤ ꯅꯠꯇꯦꯗ ꯑꯩ ꯂꯤꯈꯤꯒꯨꯝꯗꯤ ꯇꯧꯏꯗꯣ ꯇꯃꯣ
ꯑꯣ ꯉꯁꯥꯏꯅ ꯑꯃꯨꯛ ꯂꯤꯒꯤꯒꯨꯝ ꯂꯤꯒꯤꯗꯒꯨꯝ ꯇꯧꯋꯦ ꯍꯧꯖꯤꯛꯅ ꯑꯃꯨꯛ ꯂꯤꯒꯤꯒꯨꯝ
ꯅꯠꯇꯤꯌꯦ ꯏꯁ ꯑꯦ ꯑꯩ ꯉꯁꯥꯏꯁꯨ ꯍꯥꯏꯗꯤ ꯑꯩ ꯂꯤꯈꯤꯒꯨꯝ ꯇꯧꯏ ꯑꯗꯣ ꯂꯤꯗꯕ꯭ꯔꯥ ꯇꯝꯃꯣ ꯍꯥꯏꯕꯅꯦ
ꯂꯤꯗꯦ ꯂꯤꯗꯁꯨ ꯌꯥꯏ ꯌꯥꯝ ꯃꯔꯨꯑꯣꯏꯕ ꯅꯨꯃꯤꯠꯇ ꯇꯣꯛꯅꯗꯣꯏꯅꯦ
ꯇꯂꯦ ꯇꯃꯣ ꯀꯩꯍꯥꯏꯅꯣ
ꯀꯩ ꯍꯥꯏ
ꯎꯅꯅꯤꯡ ꯎꯅꯧꯔꯣ ꯅꯪ ꯅꯨꯄꯤꯗꯣ
ꯏꯍꯦ ꯇꯥꯃꯣ ꯀꯥꯏꯗꯒꯤꯅꯣ ꯕꯦꯄꯤ ꯑꯗꯨꯃꯥꯏꯅ ꯑꯩꯗꯣ ꯀꯩꯁꯨ ꯀꯨꯏꯗꯦ ꯅꯥꯎꯕꯣꯏꯒꯤꯗꯨꯗꯤ ꯑꯗꯨꯃꯥꯏꯅ ꯑꯩꯗꯣ ꯊꯥꯎꯗꯣ ꯍꯥꯜꯂꯤ ꯑꯗꯨꯝ ꯅꯣꯔꯃꯦꯜꯅꯤ ꯅꯨꯡꯇꯤꯒꯤ ꯊꯥꯎ ꯍꯥꯟꯕꯒꯤ ꯇꯥꯏꯞꯇ ꯑꯗꯨꯝ ꯍꯥꯜꯂꯤ ꯉꯥꯏꯍꯥꯛꯇꯪ ꯌꯦꯡꯉꯝꯃꯤ ꯑꯗꯒꯤ ꯑꯗꯨꯝ ꯊꯧꯔꯤ ꯊꯧꯗꯨ ꯃꯥꯗꯨ ꯂꯩꯔꯝ ꯃꯤ ꯉꯥꯏꯍꯥꯛꯇꯪ ꯑꯩꯁꯨ ꯒꯥꯔꯤꯗꯣ ꯈꯥꯝꯃꯤ ꯑꯗꯨꯗꯨꯒ ꯋꯥꯔꯤꯗꯣ ꯀꯕꯛ ꯁꯥꯟꯅꯍꯧꯕ ꯄꯠꯇꯣ ꯊꯣꯔꯛꯏ ꯃꯥꯗꯣ ꯅꯦꯝꯇꯛ ꯇꯧꯏꯤ ꯃꯁꯛꯇꯤ ꯈꯪꯗꯦ ꯑꯗꯒꯤ ꯇꯣꯡꯉꯦ ꯃꯥ ꯊꯧꯕ ꯍꯧꯈ꯭ꯔꯦ ꯕꯦ ꯑꯩꯗꯣ ꯇꯞꯅ ꯑꯗꯨꯝ ꯏꯟꯅꯔꯦ ꯑꯗꯒꯤ ꯃꯣꯏ ꯊꯧꯖꯤꯟꯈ꯭ꯔꯦ ꯑꯗꯒꯤ ꯀꯣꯂꯦꯖ ꯃ ꯃꯊꯪ ꯀꯔꯥꯏꯅ ꯇꯧꯕ ꯈꯣꯠꯄ ꯍꯥꯏꯔꯦ ꯈꯪꯗꯦ ꯈꯣꯠꯇꯦ ꯑꯗꯥꯏ ꯍꯥꯏꯕ ꯑꯗꯨꯝ ꯊꯧꯈ꯭ꯔꯦ ꯑꯗꯩ ꯑꯩꯁꯨ ꯑꯗꯨꯝ ꯍꯣꯏ ꯍꯣꯏ ꯇꯧꯔ ꯑꯗꯨꯝ ꯑꯩꯁꯨ ꯑꯗꯥꯏ ꯑꯗꯨꯝ ꯊꯧꯔꯛꯄꯅꯤ ꯇꯥꯃꯣ ꯀꯩꯁꯨ ꯀꯨꯏꯗꯤꯌꯦ ꯇꯥꯃꯣ
ꯍꯣꯏ
ꯁꯥꯎꯕꯤꯒꯅꯨ ꯇꯥꯃꯣ ꯑꯩ ꯋꯥꯔꯤ ꯂꯤꯈꯤꯒꯨꯝꯗꯤ ꯇꯧꯕꯅꯦ ꯑꯗꯨꯗꯨꯒꯤ ꯑꯗꯨꯃꯥꯏꯅ ꯑꯩꯅ ꯂꯤꯈꯤꯒꯨꯝ ꯈꯟꯕꯗꯣ ꯑꯗꯨꯗꯨꯒꯤꯅꯤ ꯇꯥꯃꯣ
ꯍꯣꯏ
ꯁꯥꯎꯕꯤ ꯒꯅꯣ ꯁꯥꯎꯋꯦ
ꯁꯥꯎꯗꯦꯍꯦ
ꯁꯥꯎꯋꯤ ꯇꯥꯃꯣ ꯁꯥꯎꯕꯝ ꯊꯣꯛꯏ
ꯑꯦꯛꯖꯥꯝ ꯂꯣꯏꯔ ꯇꯣꯛꯂꯛꯑꯅꯤ ꯐꯩꯅꯦ ꯑꯗꯨ ꯒꯨꯝꯕꯒꯤ ꯑꯃ ꯐꯪꯉꯤꯗꯨ
ꯇꯃꯣ ꯑꯩ ꯂꯣꯇꯤꯌꯦ ꯄꯦꯄꯦ
ꯍꯣꯏ ꯊꯝꯃꯣ
ꯇꯥꯃꯣ ꯑꯩ ꯑꯗꯨ ꯀꯩꯒꯤ ꯂꯣꯠꯇꯨꯏꯅꯣ ꯇꯥꯃꯣ ꯂꯣꯠꯄꯩ ꯃꯔꯝꯁꯨ ꯂꯩꯇꯦ ꯇꯃꯣ ꯁꯥꯎꯕꯤꯒꯅꯣ ꯕꯦꯕꯦ ꯁꯥꯎꯋꯤ ꯃꯌꯥꯝ ꯁꯥꯎꯋꯤ ꯇꯝꯃꯣ ꯁꯥꯎꯋꯤ ꯇꯃꯣ
ꯁꯥꯎꯗꯦ ꯍꯥꯏꯗꯤ ꯁꯥꯎꯗꯦꯗ
ꯎꯪ ꯇꯝꯃꯣ ꯁꯥꯎꯕꯤꯒꯅꯨ ꯁꯥꯎꯋꯦ ꯈꯪꯉꯤ
ꯍꯪꯏ ꯁꯥꯎꯗ꯭ꯔꯦ
ꯁꯥꯎꯔꯤꯌꯦ ꯕꯦꯄꯤ ꯁꯥꯎꯅꯣꯕ
ꯁꯥꯎꯗ꯭ꯔꯦ
ꯁꯥꯎꯋꯤ
ꯁꯤ ꯀꯝ ꯑꯔ꯭ꯣꯢꯕ ꯉꯥꯛ
ꯇꯜꯂꯦ ꯇꯥꯃꯣ ꯑꯗꯨꯃꯥꯏꯅ ꯍꯥꯏꯕꯤꯒꯅꯣ
ꯀꯨꯢꯏꯁꯨ ꯀꯣꯏꯗ꯭ꯔꯤꯅꯥꯢ
ꯇꯃꯃꯣ
ꯑꯩꯖꯨ ꯉꯥꯢꯔꯤꯅꯦ
ꯇꯥꯃꯣ
ꯇꯨꯝꯂꯒꯦꯔꯥ
ꯇꯜꯂꯦ
ꯑꯩ ꯊꯨꯝꯅꯤꯡꯉꯦ
ꯌꯥꯈꯤ ꯔꯣꯏꯌꯦ ꯇꯥꯃꯣ
ꯍꯣꯢꯍꯦ ꯉꯟꯅꯥ ꯍꯧꯒꯠꯇꯣꯢꯅꯤ
ꯑ ꯍꯣꯏ
ꯍꯜꯂꯣ
ꯍꯜꯂꯣ ꯇꯥꯗꯕ꯭ꯔꯣ
ꯅꯪ ꯇꯥꯗ꯭ꯔꯣꯕ
ꯃꯤꯅꯤꯠ ꯇꯔꯦꯠ ꯌꯧꯔꯕꯅꯦ ꯇꯥꯝꯃꯣ ꯀꯥꯝꯃꯨꯁ